ꯅ
ꯇꯥꯔꯕꯣ ꯑꯣ ꯑꯣ ꯑꯣ ꯇꯥꯔꯦ ꯇꯥꯔꯦ ꯍꯧꯖꯤꯛꯀꯥꯟ ꯅꯦꯠꯋꯥꯛꯁꯦ ꯅꯨꯡꯉꯥꯏꯇꯦ ꯇꯕ꯭ꯔꯥ ꯈꯪꯗꯤ
ꯑꯥ ꯄꯥꯏꯕꯗ ꯌꯥꯗꯦ ꯍꯥꯏꯕ ꯉꯁ ꯍꯟꯗꯛꯀꯤꯁꯦ
ꯎꯝ
ꯑꯃ ꯄꯥꯏꯕꯗ ꯌꯥꯗꯕꯤꯗꯣ ꯍꯪꯕ꯭ꯔꯥ
ꯎꯝ ꯎꯝ
ꯋꯥꯔꯤ ꯁꯥꯟꯅꯕꯗꯤ ꯍꯣꯏ ꯍꯣꯏ ꯋꯥꯔꯤ ꯁꯥꯟꯅꯕꯗꯤ ꯂꯣꯏꯅ ꯌꯥꯔꯒ ꯀꯥꯟꯗ ꯒ꯭ꯔꯤꯟꯒ ꯔꯦꯗꯀ ꯉꯥꯜꯂꯀꯥꯟꯗ ꯑꯃ ꯅꯝꯕ ꯌꯥꯗꯕꯤꯗꯣ ꯁꯨꯃꯥꯏꯅ ꯇꯧ ꯂꯩꯔꯦ ꯁꯨꯃꯥꯏꯅ ꯇꯧꯕꯁꯦ ꯍꯣꯔꯦꯟ ꯃꯦꯝꯐꯝ ꯊꯣꯛꯂꯛꯇꯕ꯭ꯔꯥ ꯀꯩꯅꯣꯝ ꯇꯧꯕꯅꯦꯕꯀꯣ
ꯎꯝ
ꯑꯗꯨꯏꯁꯨ ꯑꯗꯨꯝ ꯁꯥꯟꯅꯔꯁꯦ ꯑꯃꯨꯛ ꯊꯣꯛꯂꯛꯄꯁꯨ ꯌꯥꯎꯕꯅꯦ ꯊꯣꯛꯂꯛꯇꯕꯁꯨ ꯌꯥꯎꯕꯅꯦꯕ
ꯎꯝ ꯎꯝ ꯍꯣꯏ ꯌꯦꯡꯉꯁ ꯑꯗꯨꯝ ꯁꯥꯟꯅꯔꯁꯦ ꯑꯗꯨꯗꯨꯅ
ꯍꯣꯏ
ꯎꯝ
ꯀꯩꯒꯤꯅꯣ ꯈꯪꯗꯦ ꯍꯥꯏꯕ ꯁꯤꯅ ꯋꯥꯔꯤ ꯁꯥꯟꯅꯕ ꯂꯣꯏꯔꯒꯅꯦ ꯔꯤꯐ꯭ꯔꯦꯁ ꯇꯧꯊꯣꯛꯑꯣ ꯑꯗꯣ
ꯑꯣ ꯑꯣ ꯑꯣ ꯔꯤꯐ꯭ꯔꯦꯁ ꯑꯣ ꯆꯨꯝꯃꯤꯅꯦ
ꯑꯥ ꯑꯥ ꯍꯥꯏꯗꯤ ꯑꯗꯨꯝ ꯑꯩꯕꯨ ꯐ꯭ꯔꯦꯁ ꯀꯨꯝꯕꯗ ꯇꯧꯊꯣꯛꯄꯁꯤꯅ ꯈꯔ ꯅꯦꯠꯁꯦ ꯅꯨꯡꯉꯥꯏꯕꯅꯦ ꯍꯦꯛ ꯇꯧꯊꯣꯛꯍꯧꯗ꯭ꯔꯗꯤꯅꯦ ꯑꯩꯒꯤꯁꯨꯨ ꯍꯟꯇꯛ ꯑꯁ ꯅꯨꯡꯉꯥꯏꯇꯕꯗ ꯅꯨꯡꯉꯥꯏꯇꯕꯗ
ꯎꯝ ꯍꯣꯏ ꯍꯣꯏ ꯑꯗꯨꯗꯤ ꯑꯩꯁꯨ ꯎꯝ ꯐ꯭ꯔꯦꯁ ꯃꯔꯛ ꯃꯔꯛꯇ ꯑꯃꯨꯛ ꯑꯃꯨꯛ ꯇꯧꯊꯣꯛꯀꯦ ꯑꯔꯤꯐ꯭ꯔꯦꯁꯨ ꯄꯥꯛ ꯇꯧꯗꯦꯕ ꯇꯧꯔꯒ ꯃꯥꯡꯈꯤꯗ꯭ꯔꯥ ꯄꯥꯈꯠꯄꯒꯤꯅꯦ
ꯑꯣ ꯇꯧꯊꯣꯛꯑꯣ ꯏꯆꯦ ꯑꯗꯨꯗꯨꯅ ꯀꯣꯜꯗ ꯑꯃ ꯀꯩꯅꯣ ꯇꯧꯍꯟꯗꯕꯗꯣ ꯑꯩꯅ ꯍꯥꯏ ꯑꯃ ꯔꯦꯠꯀ ꯄꯥꯏꯐꯝ ꯄꯥꯏꯕꯁꯨ ꯌꯥꯗꯕꯗꯣ ꯅꯝꯕ ꯋꯥꯔꯤ ꯁꯥꯟꯅꯕꯗꯤ ꯂꯣꯏꯅ ꯇꯥꯟꯅꯔꯒ
ꯋꯥꯔꯤ ꯁꯥꯟꯅꯕꯅꯤ ꯀꯣꯜ ꯇꯧꯔꯛꯄꯒꯤ
ꯍꯣꯏ ꯑꯥ ꯑꯩꯈꯣꯏꯅꯤ ꯑꯗꯨꯝ ꯇꯥꯅꯩ ꯅꯠꯇ꯭ꯔꯥ ꯁꯤꯁꯦ ꯑꯗꯨꯗꯨꯒ ꯔꯦꯗꯀ ꯒ꯭ꯔꯤꯟ ꯆꯨꯝꯅ ꯉꯥꯜꯂꯛꯄꯗꯣ ꯑꯗꯨ ꯔꯦ ꯒ꯭ꯔꯤꯟꯗ ꯄꯥꯏꯈꯠꯇꯨ ꯅꯠꯇ꯭ꯔꯥ ꯄꯥꯏꯈꯠ ꯑꯩꯗꯣ ꯅꯝꯕ ꯁꯨꯡꯌꯥ ꯌꯥꯗꯣꯏꯕ ꯑꯗꯨꯃꯥꯏꯅ ꯇꯧꯔꯤꯕ ꯑꯗꯨꯗꯣ
ꯑꯗꯨ ꯍꯥꯏꯔꯒ ꯑꯥ ꯍꯣꯏ ꯍꯣꯏ ꯌꯦꯡꯉꯁꯦ ꯍꯥꯏꯕꯗꯤ ꯁꯤ ꯁꯥꯟꯅꯍꯧꯈ꯭ꯔꯕꯅꯤꯅ ꯑꯗꯨꯝ ꯍꯣꯔꯦꯟ ꯀꯛꯊꯠꯂꯨꯔꯁꯨ ꯑꯃꯨꯛ ꯕꯦꯔꯥꯅꯤꯅ ꯑꯗꯨꯅ ꯑꯗꯨꯝ ꯁꯥꯟꯅꯔ ꯌꯦꯡꯈ꯭ꯔꯁꯦ
ꯍꯣꯏ
ꯎꯝ ꯑꯗꯨꯅ ꯐꯔꯦ ꯑꯗꯨ ꯑꯩꯅ ꯀꯩꯅꯣꯒꯤ ꯂꯥꯏꯕ꯭ꯔꯦꯒꯤ ꯑꯃꯒ ꯍꯪꯅꯤꯡꯕꯅꯅꯦ ꯂꯤꯅꯤꯀꯥ ꯍꯣꯏ ꯅꯍꯥꯟ ꯑꯃ ꯑꯁꯤꯗ ꯑꯩꯈꯣꯏ ꯑꯁꯤꯒꯤ ꯑꯣꯄꯣꯖꯤꯠ ꯑꯝ ꯌꯨ ꯑꯣꯄꯣꯖꯤꯠ ꯂꯥꯏꯔꯛꯇ ꯑꯃꯗꯤ ꯂꯩꯔꯝꯗ꯭ꯔꯥ
ꯑꯥ ꯂꯩꯔꯝꯃꯤ ꯏꯆꯦ ꯑꯗꯨ ꯑꯗꯨꯗꯨꯅꯦ ꯑꯩꯈꯣꯏꯅ ꯆꯪꯉꯤꯗꯨꯅ
ꯅꯣꯏ ꯚꯤꯖꯟ ꯀꯩꯩ ꯀꯥ ꯑꯁ꯭ꯋꯥꯏꯗꯁꯨ ꯂꯥꯏꯕ꯭ꯔꯦꯗꯤ ꯌꯥꯝꯅ ꯂꯩ ꯗꯤꯗꯅ
ꯂꯩ ꯑ ꯂꯤ ꯕꯤꯖꯟꯒꯤ ꯃꯊꯛꯇ ꯃꯍꯩꯁꯪꯗꫭ ꯑꯗꯨꯗꯅꯅꯦ ꯑꯈꯣꯏꯅ ꯄꯥꯔꯤꯗꯣ
ꯑꯣ ꯁ꯭ꯋꯥꯏ ꯃꯅꯥꯛꯇꯗꯤ ꯂꯣꯏ ꯑꯣꯏꯕ꯭ꯔꯣ ꯅꯣꯏ ꯅꯪꯅ ꯄꯥꯕꯁꯨ
ꯑꯥ ꯑꯣꯏ ꯑꯈꯣꯏꯅ ꯄꯥꯏꯗꯨꯅ ꯕꯤꯖꯟꯒꯤ ꯃꯊꯛꯇ ꯃꯍꯩꯁꯪ ꯀꯧꯋꯦꯕꯀꯣ ꯑꯗꯨꯗ ꯄꯥꯔꯝꯕ ꯂꯦꯅꯤꯀꯥꯁꯨ ꯊꯥ ꯑꯃ ꯄꯥꯏꯔꯝꯃꯦꯕ ꯊꯥ ꯑꯅꯤ ꯄꯥꯏꯔꯝꯃꯦꯕ꯫
ꯎꯝ꯫
ꯂꯨꯄꯥ ꯂꯤꯁꯤꯡ ꯑꯃ ꯄꯤꯔꯀꯥꯟ ꯂꯨꯄꯥ ꯂꯤꯁꯤꯡ ꯑꯃ ꯄꯤꯔꯀꯥꯟꯗ ꯊꯥ ꯑꯅꯤ ꯄꯥꯔꯣꯅ ꯍꯥꯏꯔꯀꯥꯟꯗ ꯊꯥ ꯑꯅꯤ ꯄꯥꯏꯔꯝꯃꯦ ꯑꯗꯨꯒ ꯂꯤꯅꯤꯀꯥ ꯇꯣꯛꯈ꯭ꯔꯦꯕ ꯑꯗꯨꯒ ꯃꯥ ꯁꯃꯥꯗꯣꯟꯗꯣ ꯑꯁꯤꯒꯤ ꯁꯦꯝꯁꯪ ꯗꯨꯀꯥꯟ ꯂꯩꯕ ꯗꯣ ꯑꯗꯨꯒꯤ ꯃꯊꯛꯇ ꯏꯆꯦ ꯑꯃ ꯊꯦꯠꯄꯗꯣ ꯈꯪꯕ꯭ꯔ? ꯁꯝ ꯃꯗꯣꯟ ꯊꯥꯔꯒ ꯑꯗꯨꯗ ꯑꯃꯨꯛ ꯃꯥꯗꯣ ꯑꯩꯕꯨꯗꯤ ꯑꯗꯨꯝ ꯃꯍꯩ ꯁꯪꯗ ꯑꯗꯨꯝ ꯄꯥꯥ ꯔꯦ꯫
ꯎꯝ ꯑꯗꯨ ꯁꯝꯃꯗꯣꯟꯒꯤ ꯐꯦꯁꯤꯂꯤꯇꯤꯁꯤꯅꯦ ꯏꯟꯇꯔꯅꯦꯠ ꯀꯩꯀꯥꯗꯤ ꯂꯣꯏ ꯌꯥꯕ
ꯑ ꯋꯥꯏ ꯐꯥꯏ ꯀꯗꯤ ꯍꯥꯞ ꯆꯦ꯫
ꯎꯝ꯫ ꯑꯗꯨ ꯍꯥꯏꯔꯒ ꯅꯪꯅ ꯑꯃꯁꯨ ꯍꯥꯏꯕꯗꯣ ꯍꯥꯏꯕꯗꯤ ꯂꯥꯏꯕ꯭ꯔꯦꯔꯤ ꯆꯠꯂꯤꯅꯤꯅ ꯆꯠꯂꯅꯤ ꯅꯪꯅꯕ ꯄꯨꯡ ꯑꯩꯁꯦ ꯁꯤ ꯅꯪꯗꯤ ꯌꯥꯗꯦꯅ ꯆꯠꯂꯅꯤ ꯅꯠꯇ꯭ꯔꯒꯅ ꯑꯗꯒꯤ ꯂꯥꯏꯕ꯭ꯔꯦꯔꯤ ꯆꯠ ꯆꯠꯄꯁꯤꯗꯕꯨ ꯆꯠꯄꯅꯤꯅ ꯋꯥꯏꯅꯤ ꯊꯕꯛ ꯇꯧꯒꯦꯔꯥ ꯇꯧꯔꯣꯏꯔꯥ꯫ ꯑꯗꯨꯒ ꯂꯥꯏꯕꯔ꯭ꯦ ꯔꯤ ꯂꯩꯔꯦ ꯐꯝꯃꯦ ꯍꯥꯏꯕꯗꯤ ꯎꯏꯅꯤꯡꯉꯛꯄꯁꯨ ꯌꯥꯎꯏꯤ ꯎꯏꯅꯤꯡꯗꯕꯁꯨ ꯌꯥꯎꯏꯤ ꯅꯠ
ꯍꯣꯏ ꯑꯗꯨꯝ ꯄꯨꯡꯗꯣ ꯄꯨꯡ ꯇꯔꯦꯠ ꯅꯤꯄꯥꯜꯗ ꯑꯩꯈꯣꯏ ꯀꯩꯁꯨ ꯄꯥꯕ ꯉꯝꯗꯦꯗꯅ꯫
ꯗꯤ ꯉꯝ ꯗꯦ꯫
ꯑꯗꯨꯗꯨꯅꯥ
ꯑꯗꯨꯒ ꯍꯜꯂꯛꯑꯒꯁꯨ ꯂꯥꯏꯔꯤꯛꯇꯨꯗꯤ ꯄꯥꯗꯦ ꯍꯥꯏꯕ ꯃꯔꯝꯗꯤ
ꯃꯥꯅꯤ ꯆꯠꯂꯨꯔꯦꯅ ꯍꯣꯏ ꯆꯠꯂꯨꯔꯦꯅ ꯑꯗꯨꯝ ꯇꯧꯔ ꯇꯨꯝꯃꯅꯤ ꯑꯗꯨꯗꯨꯅ ꯑꯩ ꯆꯠꯂꯔꯣꯏꯦꯅ ꯈꯜꯂꯝꯁꯤꯗ
ꯎꯝ ꯑꯗꯨꯃꯥꯏꯅ ꯑꯗꯨꯝ ꯅꯍꯥꯟꯋꯥꯏ ꯑꯩꯁꯨ ꯔꯦꯟꯇ ꯑꯗꯨꯗ ꯂꯩꯔꯝꯃꯤꯀꯥꯟꯗ ꯂꯩꯗꯅ ꯂꯥꯏꯕꯤ ꯆꯠꯄꯅꯦꯅ ꯆꯠꯂꯦꯕ ꯌꯥꯝꯅ ꯍꯥꯏꯕꯗꯤ ꯗꯤꯄꯥꯔꯠꯃꯦꯟ ꯁꯤꯒꯤ ꯄꯦꯆꯇꯤꯁꯨ ꯀꯩꯅ ꯇꯧꯗ꯭ꯔꯤꯀꯥꯟꯗ ꯂꯥꯏꯕꯔ꯭ꯦ ꯑꯩ ꯆꯠꯄ ꯀꯥꯟꯗ ꯅꯡꯅꯕ ꯆꯠꯄ ꯃꯌꯥꯝ ꯆꯥꯛ ꯆꯥꯃꯤꯟꯅꯕ ꯑꯗꯣ ꯑꯩꯗꯣ ꯇꯣꯛꯑꯦꯕ ꯑꯌꯨꯛꯇꯗꯤ ꯑꯌꯨꯛꯇꯗꯤ ꯌꯥꯗꯦ ꯑꯩ ꯏꯁꯥꯒꯤ ꯅꯪꯅ ꯊꯣꯡꯉꯒ ꯁꯣꯝꯒꯤ ꯅꯪꯗꯕ ꯌꯥꯗꯦꯅ ꯆꯠꯄ ꯆꯠꯄꯗꯣ ꯑꯗꯨꯒ ꯑꯥꯁꯤꯅ ꯆꯠꯂꯅꯤ ꯆꯠꯂꯒ ꯂꯥꯏꯛꯁꯤꯅ ꯍꯣꯏ ꯍꯦꯛ ꯐꯝꯊꯕꯒꯗꯤ ꯂꯥꯏꯔꯤꯛꯁꯦ ꯄꯥꯕꯗ ꯆꯪꯁꯨ ꯆꯪꯗꯦꯗꯅ ꯑꯗꯨꯒ ꯃꯔꯛꯇ ꯂꯥꯏꯕ꯭ꯔꯦꯔꯤꯁꯤꯗꯤ ꯃꯤ ꯃꯌꯥꯝ ꯂꯥꯛꯄꯅꯤꯅ ꯈꯪꯅ ꯆꯥꯟꯅꯕꯁꯨ ꯂꯥꯛꯏ ꯅꯠꯇ꯭ꯔꯥ ꯑꯗꯨꯗꯨ ꯅ ꯉꯥꯏꯍꯥꯛ ꯊꯣꯛꯎꯁꯤ ꯂꯥꯛꯑ ꯄꯨꯜꯂꯒ ꯉꯥꯏꯍꯥꯛꯔꯒ ꯊꯣꯛꯑꯒ ꯃꯣꯏꯒꯁꯨ ꯉꯥꯏꯍꯇꯪ ꯋꯥꯔꯤ ꯋꯥꯇꯥꯏ ꯑꯗꯨꯝ ꯁꯥꯟꯅꯔ ꯊꯣꯛꯂꯛꯀꯅꯤ ꯃꯄꯥꯟꯗ ꯑꯗꯩ ꯍꯦꯛ ꯆꯪꯉꯁꯤ ꯈꯣꯠꯂꯁꯤ ꯍꯥꯏꯕꯗꯣ ꯋꯥꯔꯤꯅ ꯀꯩꯅ ꯇꯧꯈꯤꯕꯒꯤ ꯐꯔꯛ ꯇꯥꯕꯁꯨ ꯌꯥꯎꯋꯤꯗꯅ ꯑꯗ ꯍꯜꯂꯛꯑꯒꯗꯤ ꯂꯥꯏꯔꯤꯛ ꯀꯩꯁꯨ ꯄꯥꯗꯦꯕ ꯑꯩ ꯂꯥꯏꯕ꯭ꯔꯦꯔꯤ ꯆꯠꯂꯨꯔꯕꯅꯤꯅ
ꯄꯥꯗꯦꯄꯥꯗꯦ ꯏꯆꯦ ꯑꯁꯤ ꯇꯜꯂꯕ ꯉꯁꯤꯗꯒꯤ ꯂꯥꯛꯑꯔꯣꯏ ꯍꯥꯏꯔꯝꯃꯕꯅꯦ ꯏꯃꯥꯟꯅꯕꯤ ꯔꯤꯅꯨ ꯂꯩꯃꯗꯣ ꯑꯩꯈꯣꯏꯅꯤ ꯄꯥꯕꯅꯦꯕ ꯀꯣ ꯑꯗꯨꯗꯤ ꯑꯩꯈꯣꯏꯅꯤꯗꯣ ꯁꯤꯠ ꯊꯥꯗꯣꯛꯑꯒꯦ ꯍꯥꯏꯔ ꯄꯥꯔꯒꯨꯝꯁꯦ ꯍꯥꯏꯅꯔꯦ ꯕꯨꯗꯤ ꯆꯠꯂꯦ
ꯎꯝ ꯗꯅꯤ ꯀꯥ ꯅꯪ ꯀꯃꯥꯏꯅ ꯆꯠꯂꯤꯅꯣ ꯃꯥꯗꯤ ꯄꯥꯝꯃꯤ ꯂꯥꯛ
ꯃꯥ ꯁꯃꯗꯣꯟꯗ ꯆꯠꯂꯦ ꯏꯆꯦ ꯑꯗꯨꯗꯨꯒ ꯑꯗꯣ ꯁꯃꯗꯣꯟꯗꯣ ꯃꯥꯁꯨ ꯑꯗꯨꯝ ꯌꯥꯝ ꯄꯥꯛꯅꯕꯨꯗꯤ ꯉꯟꯗ꯭ꯔꯦ ꯄꯨꯡ ꯃꯥꯄꯜ ꯁꯋꯥꯏꯔ ꯉꯁꯥꯏꯗꯤ ꯇꯔꯥ ꯃꯥꯄꯜ ꯃꯈꯥꯏꯃꯨꯛ ꯇꯥꯔꯦꯕ ꯑꯩꯈꯣꯏ ꯊꯣꯛꯂꯛꯄꯗꯣ ꯆꯥꯛ ꯆꯥꯃꯤꯟꯅꯔꯒ ꯊꯣꯛꯃꯤꯟꯅꯔꯦꯕ ꯑꯩꯈꯣꯏ ꯑꯍꯨꯝꯗꯣ ꯑꯗꯨꯒ ꯃꯥꯅ ꯁꯃꯗꯣꯟꯗ ꯂꯩꯍꯧꯔꯦꯗꯅ ꯂꯥꯏꯔꯤꯛ ꯉꯥꯛꯇꯪ ꯄꯥꯍꯧꯔꯦꯗꯅ ꯑꯗꯨꯒ ꯃꯥꯅ ꯁꯗꯤ ꯄꯨꯡ ꯇꯔꯥꯃꯥꯊꯣꯏ ꯃꯈꯥꯏ ꯁ꯭ꯋꯥꯏꯗ ꯗꯤꯄꯥꯔꯠꯃꯦꯟ ꯆꯠꯅꯤ ꯍꯥꯏꯍꯧꯕꯅꯦ ꯑꯗꯨꯒ ꯃꯥ ꯗꯤꯄꯥꯔꯠꯃꯦꯟꯗ ꯆꯠꯂꯒ ꯑꯃꯨꯛ ꯍꯜꯂꯛꯑꯒ ꯂꯥꯏꯕ꯭ꯔꯦꯔꯤ ꯆꯪꯉꯝꯕꯁꯨ ꯌꯥꯎꯕꯅꯤ ꯆꯪꯉꯝꯗꯕꯁꯨ ꯌꯥꯎꯕꯅꯤ ꯃꯥ ꯑꯗꯨꯃꯥꯏꯅ ꯄꯥꯕꯅꯤ
ꯑꯣ ꯑꯣ ꯑꯣ ꯂꯥꯏꯕ ꯆꯪꯉꯝꯕꯁꯨ ꯌꯥꯏ ꯍꯥꯏꯕꯗꯤ ꯃꯥꯗꯣ ꯄꯨꯡ ꯑꯃ ꯃꯈꯥꯏ ꯑꯃ ꯁ꯭ꯔꯀꯥꯟꯗ ꯊꯣꯛꯀꯦ ꯈꯣꯠꯀꯦꯅ ꯑꯗꯨꯝ ꯍꯥꯏꯌꯦꯕ
ꯑꯥ ꯍꯣꯏ
ꯁꯣꯝꯒꯤꯁꯨ ꯂꯦꯞꯀꯤ ꯊꯕꯛꯁꯦ ꯀꯌꯥ ꯍꯥꯏꯕꯗꯤ ꯍꯧꯖꯤꯛ ꯗꯤꯖꯔꯇꯦꯁꯟ ꯑꯉꯥꯡ ꯂꯥꯛꯄꯒꯤ ꯈꯤꯇꯪ ꯃꯤ ꯇꯤꯜꯂꯤꯕ ꯑꯗꯨꯗꯣ ꯃꯥ ꯑꯗꯨꯒꯨꯝꯕ ꯂꯥꯛꯕꯒꯤ ꯆꯪꯕꯁꯨ ꯑꯗꯨꯋꯥꯒ ꯄꯨꯁꯄꯥ ꯅꯪꯁꯤꯅ ꯖꯤ ꯑꯥꯔ ꯑꯦꯐꯀꯤ ꯀꯩꯅꯣ ꯇꯧꯕꯒꯤ ꯑꯦꯛꯖꯥꯝ ꯊꯥꯈꯤꯒꯦ ꯈꯟꯕꯒꯤꯔꯔꯕ ꯅꯪ ꯀꯟꯅ ꯄꯥꯈꯠꯂꯛꯏꯁꯤꯅ
ꯍꯣꯏ ꯏꯆꯦ ꯑꯩꯁꯨ ꯖꯦ ꯑꯥꯔ ꯑꯦꯐ ꯒꯨꯝꯕꯁꯨ ꯐꯥꯎꯅꯤꯡꯉꯦ ꯍꯥꯏꯕꯅꯤ ꯑꯩꯁꯨ ꯐꯥꯎꯅꯤ ꯍꯣꯏ ꯖꯦ ꯑꯥꯔ ꯑꯦꯐ ꯇꯨ ꯇꯉꯥꯏ ꯐꯗꯅ ꯐꯥꯎꯗ꯭ꯔꯤꯌꯦ ꯏꯆꯦ
ꯀꯩꯅꯣ ꯅꯪꯁꯦ ꯅꯦꯠ ꯅꯗ꯭ꯔꯣ
ꯅꯠꯇꯦ
ꯑꯣ ꯑꯩꯅ ꯑꯃ ꯅꯪꯁꯤꯅꯦ ꯑꯗꯨꯝ ꯂꯩꯅꯤ
ꯅꯠꯇꯦ ꯑꯩꯈꯣꯏꯗꯣ ꯑꯃꯨꯛ ꯀ꯭ꯋꯦꯠ ꯇꯧꯈꯤꯗ꯭ꯔꯅꯦ ꯀ꯭ꯋꯠꯀꯤꯗ ꯀ꯭ꯋꯠꯀꯤꯗ ꯌꯥꯎꯍꯧꯕꯅꯦꯕ ꯗꯤ ꯑꯦꯝꯒꯤ ꯀꯋꯦꯠꯀꯤ ꯑꯣꯏꯕꯗꯨꯗ ꯑꯗꯨꯗꯨꯒꯤ ꯑꯩꯅ ꯑꯁ ꯍꯧꯖꯤꯛꯀꯥꯟꯗꯨꯗꯤ ꯅꯦꯠ ꯀꯨꯝꯕ ꯌꯥꯎꯗ꯭ꯔꯗꯤ ꯌꯥꯝꯅ ꯅꯨꯡꯉꯥꯏꯇꯦꯗꯅ ꯑꯗꯨꯗꯨꯅ ꯖꯤ ꯑꯥꯔ ꯑꯦꯐꯁꯨ ꯐꯥꯎꯅꯤꯡꯉꯦ ꯅꯦꯠ ꯑꯣꯏꯔꯁꯨ ꯑꯗꯨꯃꯥꯏꯅ ꯐꯥꯎꯅꯤꯡꯕꯩ
ꯎꯝ
ꯑꯩ ꯔꯤꯁꯥꯔꯁ ꯀꯩꯝꯇꯕꯨ ꯍꯧꯗ꯭ꯔꯦ
ꯔꯤꯁꯔꯁ ꯔꯤꯁꯔꯁ ꯍꯣꯏ ꯑꯩꯈꯣꯏꯁꯨ ꯉꯥꯏꯔꯦ ꯍꯥꯏꯕꯗꯤ ꯑꯩꯈꯣꯏꯁꯨ ꯀꯔꯤꯝꯇ ꯐꯥꯎꯕ ꯅꯠꯇ꯭ꯔꯦ ꯅꯣꯏꯒꯨꯝꯅ ꯀ꯭ꯌꯨꯇꯤꯅꯤꯅꯅꯦ ꯀꯩꯅꯣꯝ ꯀꯩꯅꯣꯝ ꯐꯥꯎꯅꯤꯡꯉꯤꯕ ꯑꯗꯨꯕꯨꯗꯤ ꯔꯤꯁꯔꯁ ꯇꯧꯔꯦ ꯍꯣꯏ ꯂꯦꯞꯀꯤ ꯊꯕꯛ ꯈꯔ ꯈꯕꯨꯗꯤ ꯇꯧꯏꯤꯀꯣ ꯍꯥꯏꯕꯗꯤꯛ ꯑꯣꯖꯥ ꯂꯩꯕꯅꯤꯅ ꯆꯠ ꯇꯌꯥꯗꯦ ꯆꯠꯂꯤ ꯅꯠꯇ꯭ꯔꯥ ꯅꯨꯃꯤꯗꯥꯡꯒꯨꯝꯕ ꯑꯌꯨꯛ ꯑꯉꯟꯕꯒꯨꯝꯕꯁꯤꯗꯤ ꯈ ꯈ ꯁꯤꯗ ꯑꯩꯈꯣꯏꯒꯤ ꯑꯇꯣꯞ ꯑꯦꯛꯖꯥꯝꯒꯤ ꯑꯣꯏꯅ ꯄꯥꯅꯤꯡꯕꯗꯣ ꯑꯗꯣ ꯍꯥꯏꯖꯕꯩ ꯋꯥꯅꯤ ꯑꯗꯨꯝ ꯍꯦꯛꯇꯗꯤ ꯐꯔꯛ ꯇꯥꯏꯕ ꯑꯩꯅ ꯍꯥꯏꯕꯗ ꯂꯥꯏꯕ꯭ꯔꯦꯔꯤ ꯆꯠꯄꯒꯨꯝꯅ ꯁꯤꯁꯨ ꯗꯤꯄꯥꯔꯠꯃꯦꯟ ꯆꯠꯂꯨꯔꯕꯃꯤꯅꯅ ꯉꯥꯏꯍꯥꯛꯇꯪ ꯑꯣꯏꯕ ꯄꯣꯊꯥꯅꯤ ꯑꯗꯨ ꯅꯨꯃꯤꯠ ꯃꯔꯨ ꯑꯣꯏꯅ ꯅꯨꯃꯤꯗꯥꯡꯁꯦ ꯈꯤꯇꯪ ꯂꯥꯏꯔꯤꯛ ꯄꯥꯕ ꯌꯥꯏꯑꯕ ꯈꯤꯇꯪ ꯍꯥꯏꯗꯤ ꯌꯥꯝ ꯁꯥꯡꯗꯕꯤꯗ ꯃꯇꯝ ꯑꯗꯨ ꯄꯨꯡꯁꯦ ꯈꯤꯇꯪ ꯊꯦꯡꯉꯛꯄꯗ ꯑꯗꯨꯝ ꯎꯏ ꯍꯧꯈ꯭ꯔꯅꯤ ꯗꯤꯄꯥꯔꯠꯃꯦꯟ ꯆꯠꯂ
ꯇꯧꯋꯦ ꯍꯥꯏꯕ ꯏꯆꯦ ꯑꯗꯣ ꯏꯆꯦ ꯍꯣꯏꯁꯨ ꯗꯤꯄꯥꯔꯠꯃꯦꯟ ꯆꯠ ꯇꯨꯔꯦꯅꯦ ꯑꯗꯨꯝ ꯏꯆꯦ ꯍꯣꯏꯗꯤꯡ ꯉꯜꯂꯁꯨ ꯆꯠꯇ꯭ꯔꯅꯦ꯫ ꯉꯟꯇꯥꯅ ꯍꯧꯒꯠꯂꯅꯤ ꯑꯗꯨꯝ ꯏꯔꯨꯖꯔꯤꯉꯩ ꯀꯥ ꯀꯩꯀꯥ ꯈꯔ ꯑꯃꯨꯛ ꯂꯨꯁꯤꯜꯂꯤꯉꯩ ꯑꯗꯨꯝ
ꯎꯝ ꯎꯝ ꯎꯝ ꯍꯣꯏ ꯍꯣꯏ ꯑꯃꯔꯣꯝꯗ꯫ ꯍꯥꯏꯗꯤ ꯈꯔ ꯐꯩ ꯍꯥꯏꯗꯤ ꯆꯥꯛ ꯊꯣꯡꯐꯝ ꯑꯩꯈꯣꯏ ꯌꯥꯎ ꯑꯗꯨꯒꯤ ꯐꯛꯈ꯭ꯔꯕꯨꯗꯤ ꯐꯩꯌꯦꯕ ꯆꯥꯛ ꯊꯣꯡꯉꯒꯗꯤ ꯑꯃꯨꯛ ꯑꯃꯨꯛꯀ ꯍꯦꯟꯅ ꯊꯕꯛꯇꯨ ꯆꯤꯜꯂꯒ ꯑꯩꯈꯣꯏꯗꯣ ꯒ꯭ꯌꯥꯟ ꯇꯥꯔꯣꯏ
ꯃꯥꯅꯦ꯫
ꯑꯃꯔꯣꯝꯗ ꯀꯥ ꯂꯣꯏꯁꯤꯟꯕ ꯏꯁꯥ ꯁꯦꯡꯗꯣꯛ ꯆꯥꯝꯊꯣꯛ ꯇꯧꯕ ꯁꯤꯁꯤꯗꯤ ꯀꯩꯁꯨ ꯀꯩꯅꯣ ꯇꯧꯕ ꯅꯠꯇ꯭ꯔꯦꯗꯅ ꯍꯥꯏꯗꯤ ꯑꯩꯈꯣꯏꯅ ꯌꯥꯍꯧ ꯈꯣꯇꯥꯪ ꯉꯜꯂꯒꯗꯤ ꯂꯥꯏꯔꯤꯛ ꯉꯥꯏꯍꯥꯛꯄꯨꯗꯤ ꯌꯦꯡ ꯁꯪꯉꯤꯀꯣ꯫ ꯌꯥꯍꯧꯒ ꯊꯦꯉꯥꯗꯤ ꯂꯣꯏꯔꯦ꯫ ꯍꯥꯏꯗꯤ ꯌꯥꯍꯧ ꯊꯦꯡꯕꯗꯣ ꯆꯥꯛ ꯆꯥꯕ
ꯎꯝ ꯏꯆꯦ ꯅꯣꯏ ꯑꯌꯨꯛꯇ ꯆꯥꯛ ꯄꯨꯡ ꯀꯌꯥꯗ ꯄꯤꯒꯦ?
ꯅꯤꯄꯜ ꯇꯥꯔꯝꯗꯥꯏ ꯅꯤꯄꯥꯟ ꯈꯔ ꯍꯦꯜꯂꯛꯄ ꯁ꯭ꯋꯥꯏꯐꯕꯨꯀꯤ ꯑꯅꯤꯁꯤꯒꯤ ꯔꯦꯟꯖꯇ ꯑꯗꯨꯝ ꯄꯤ ꯑꯗꯨ ꯁꯤꯗ ꯂꯩꯔꯝꯃꯤ ꯎꯝ꯫ ꯁꯤꯗ ꯂꯩꯔꯦꯅ ꯌꯥꯎꯍꯧꯔꯤꯁꯨ ꯈꯔ- ꯈꯔ ꯑꯗꯨꯝ ꯊꯦꯡꯕꯤꯍꯧꯔꯦꯕ꯫ ꯑꯗꯨꯗꯗꯤ ꯂꯩꯗꯅ ꯌꯨꯝꯗꯩ ꯈꯤꯇꯪ ꯊꯥꯞꯇꯣꯔꯛꯄꯒꯤ꯫ ꯈꯤꯇꯪ ꯇꯨꯝꯕꯒꯤ ꯇꯥꯏꯃꯤꯡꯗꯨꯁꯨ ꯑꯣꯟꯅꯩꯗꯅ ꯫ ꯁꯤꯗ ꯊꯕꯛ ꯇꯧꯅꯤꯡꯉꯤ ꯍꯥꯏ ꯍꯥꯏ ꯇꯥꯔꯁꯨ ꯂꯣꯏꯁꯟꯅꯤꯡꯉꯦꯅ ꯍꯦꯛꯇ ꯄꯨꯡ ꯕꯥꯔꯣ ꯑꯃꯁꯤꯁꯨ ꯀꯩꯁꯨ ꯈꯪꯍꯧꯗꯦꯕꯥ ꯍꯦꯛꯇꯥ ꯊꯕꯛ ꯇꯧꯕ ꯀꯥꯟꯗꯗꯤ꯫
ꯍꯣꯏ꯫
ꯑꯗꯨꯅ ꯅꯣꯏꯁꯨ ꯉꯥꯏꯔꯦ ꯑꯗꯨꯝ ꯍꯥꯏꯕꯗꯤ ꯁ꯭ꯋꯥꯏ ꯃꯇꯦꯛꯁꯤꯃ ꯑꯗꯨꯃ ꯂꯣꯏꯁꯤꯟꯅꯤꯡꯉꯦ ꯈꯣꯠꯀꯦ ꯍꯥꯏ ꯇꯥꯔꯗꯤ ꯕꯦꯔꯥ ꯍꯦꯛꯇ ꯊꯥꯉꯤ ꯃꯇꯝꯗ ꯌꯧꯈꯤꯗꯅ ꯍꯦꯛꯇ ꯂꯣꯏꯁꯤꯟꯒꯦ ꯇꯥꯟꯅꯔꯗꯤ
ꯃꯥꯅꯦ꯫
ꯑꯗꯨꯗꯤ ꯌꯥꯎꯁꯦ ꯑꯥ ꯌꯧꯔꯝꯃꯅꯤ ꯍꯧꯒꯠꯂꯛꯄꯗꯗꯤ꯫
ꯃꯥꯅꯤ ꯑꯗꯨꯅ ꯊꯦꯡꯉꯦ ꯑꯗꯨꯆꯦ ꯑꯩꯗꯤ ꯌꯥꯝꯅ ꯉꯟꯅ ꯇꯨꯝꯃꯦꯕꯀꯣ ꯑꯗꯨꯅ ꯑꯩꯗꯤ ꯅꯨꯡꯗꯥꯡ ꯂꯥꯏ ꯄꯥꯕꯗꯤ ꯁꯨꯛꯉꯝ ꯉꯝꯗꯦ ꯑꯗꯨꯒ ꯇꯥꯍꯧꯗꯤ ꯉꯟꯅ ꯍꯧꯒꯠꯂ ꯄꯥꯕꯨꯗꯤ ꯈꯔ ꯉꯝꯃꯦ ꯑꯦ ꯍꯧꯖꯤꯛꯄꯨꯗꯤ ꯈꯔ ꯇꯟꯕ ꯍꯦꯟꯖꯜꯂꯦꯕ꯫ ꯊꯥꯢꯅꯥꯗꯤ ꯑꯩꯗꯤ ꯑꯗꯨꯝ ꯈꯔ ꯉꯟꯅ ꯍꯧꯒꯠꯂꯒꯅꯦ ꯑꯗꯨꯝ ꯄꯥꯕ ꯉꯝꯕꯗꯣ꯫ ꯑꯣꯏꯔꯃꯦꯕꯀꯣ ꯍꯁ ꯍꯟꯗꯛ ꯗꯤ ꯌꯥꯝ ꯇꯜꯂꯦ ꯏꯁꯥꯁꯦ ꯅꯣꯏ ꯈꯜꯂꯛꯄꯒꯤꯔ ꯀꯔꯤꯅꯣ ꯇꯔꯦꯠ ꯃꯈꯥꯏ ꯇꯔꯦꯠ ꯃꯈꯥꯏꯗ ꯑꯌꯥꯝꯕ ꯍꯧꯒꯠꯂꯦ
ꯑꯣ ꯑꯗꯨꯝ ꯆꯥꯡ ꯑꯃ ꯃꯥꯟꯅꯕ ꯃꯥꯜꯂꯦ ꯍꯧꯒꯠꯄ ꯑꯩ ꯇꯥꯏꯃꯤꯡꯁꯦ ꯃꯇꯦꯛ ꯈꯔ ꯄꯨꯡ ꯇꯔꯨꯛ ꯇꯥꯔꯝꯗꯥꯏ ꯁ꯭ꯋꯥꯏꯗ ꯍꯧꯒꯠꯂꯨꯨꯔꯔꯕꯅꯦ ꯑꯗꯨꯒ ꯍꯧꯖꯤꯛ ꯄꯨꯡ ꯇꯔꯦꯠ ꯇꯥꯗ꯭ꯔꯗꯤ ꯌꯥꯗ꯭ꯔꯦ ꯑꯗꯨꯝ ꯍꯧꯒꯠꯄ
ꯁꯤꯔꯥꯡꯖꯨ ꯉ ꯑꯗꯨꯝ ꯈꯔ ꯈ ꯄꯥꯊꯣꯛꯑꯣ ꯇꯗꯣ ꯅꯣꯏꯗꯣ ꯑꯃꯨꯛ ꯄꯩꯁꯥ ꯀꯩꯀꯥ ꯃꯌꯥꯝ ꯆꯪꯗ꯭ꯔꯅꯤ ꯅꯣꯏꯒꯤꯗꯨꯗꯤ
ꯀꯦ ꯑꯃꯨꯛ ꯀꯣꯟꯅ ꯇꯧꯔꯑꯁꯨ
ꯑꯣ ꯍꯣ ꯍꯣꯏ ꯏꯆꯦ ꯊꯝꯃꯦ ꯊꯝꯃꯦꯀꯣ ꯉꯁꯤꯗꯤ